ꯏꯌꯥꯝꯕ
ꯑꯗꯨ ꯀꯃꯥꯏ ꯇꯧꯔꯤꯒꯦ
ꯅꯨꯡꯉꯥꯏꯔꯤ ꯍꯧꯖꯤꯛꯀꯥꯟꯁꯤ ꯑꯗꯨꯝ ꯗꯨꯝ ꯂꯩ ꯃꯔꯩꯔꯤ ꯑꯗꯨꯝ ꯅꯨꯡꯉꯥꯏꯇꯦ ꯍꯥꯏ ꯑꯗꯨꯝ ꯅꯨꯡꯉꯥꯏꯔꯤ ꯏꯌꯥꯝꯕ
ꯎꯝ ꯊꯣꯡꯉꯕꯣ ꯀꯃꯥꯏꯅ ꯇꯧꯔꯒꯦ
ꯆꯥꯛ ꯏꯁꯤꯡꯁꯨ ꯂꯣꯏꯔꯦ ꯆꯥꯗꯧꯗ ꯉꯥꯏꯔꯦ ꯏꯌꯥꯝꯕꯗꯤ ꯆꯥꯔꯕꯣ
ꯁ꯭ꯑꯩꯈꯣꯏ ꯆꯥꯛ ꯏꯁꯤꯡ ꯍꯣꯠꯅꯗ꯭ꯔꯤꯗ ꯑꯩ ꯁꯨꯝ ꯗ ꯁꯣꯁꯤꯌꯦꯜ ꯃꯦꯗꯤꯌꯥꯗ ꯄꯣꯁ ꯈꯔ ꯎꯏꯌꯦ ꯉꯁꯤ ꯉꯔꯥꯡꯁꯦ ꯑꯗꯨ ꯁꯨꯝ ꯅꯪꯉꯣꯟꯗ ꯑꯩꯒꯤ ꯑꯣꯏꯕ ꯑꯩꯁꯨꯝ ꯑꯩꯁꯨ ꯎꯝ ꯑ ꯑꯦꯋꯥꯔꯅꯦꯁ ꯈꯔ ꯄꯤꯅꯤꯡ ꯇꯧꯔꯛꯄꯅꯦ ꯑ ꯍꯟꯗꯛ ꯁꯨ ꯅꯛꯁꯤꯜꯂꯛꯑꯦ ꯄꯣꯂꯤ ꯀꯩꯅꯣ ꯇꯧꯔꯦ ꯗꯦꯃꯣꯀ꯭ꯔꯦꯁꯤꯒꯤ ꯌꯥꯝ ꯐꯖꯕ ꯃꯁꯛ ꯑꯃ ꯎꯔꯛꯑꯗꯧꯅꯦ ꯑꯗꯣ ꯌꯥꯝ ꯕꯣꯠꯇꯤ ꯀꯃꯥꯏ ꯀꯃꯥꯏꯅ ꯇꯧꯔꯤꯒꯦ
ꯃꯣꯏꯁꯤ ꯍꯩꯔ ꯀꯥꯟꯁꯤ ꯄꯣꯠꯁꯤ ꯌꯥꯝ ꯀꯜ ꯈꯜꯂꯛꯑꯦ ꯍꯥꯏꯗꯤ ꯃꯤꯁꯦ ꯑ ꯃꯤ ꯌꯨꯝꯊꯣꯡ ꯈꯨꯗꯤꯡꯒꯤ ꯆꯪꯗ ꯈꯣꯠꯇꯅ ꯕꯣꯠ ꯈꯣꯝꯕ ꯈꯣꯠꯄ ꯌꯥꯝ ꯇꯧꯔꯦ ꯍꯥꯏꯗꯤ ꯍꯥꯏꯗꯤ ꯍꯥ ꯐꯤꯔꯥꯟ ꯊꯦꯠꯄ ꯈꯣꯠꯄ ꯑꯗꯒꯤ ꯄꯣꯁꯇꯔ ꯊꯦꯠꯄ ꯈꯣꯠꯄ ꯑꯁꯤꯗ ꯍꯥꯟꯅ ꯍꯦꯛꯇ ꯇꯧꯔꯛꯑꯦ ꯑꯗꯤ ꯊꯕꯛ ꯀꯥꯏꯗꯩ ꯍꯥꯟꯅ ꯃꯤꯟ ꯇꯥꯅ ꯇꯧꯔꯀꯥꯟꯗ ꯑꯈꯣꯏꯒꯤ ꯍꯥꯏꯗꯤ ꯃꯤꯁꯤꯅ ꯄꯥꯝꯅꯕ ꯍꯥꯏꯗꯤ ꯊꯕꯛ ꯏꯪꯈꯥꯡꯁꯤ ꯐꯖꯅ ꯇꯧꯔꯒ ꯆꯠ ꯂꯝꯕꯤꯗ ꯁꯦꯝꯃꯁꯨ ꯂꯥꯝꯕꯤꯁꯦ ꯐꯖꯅ ꯁꯦꯝꯕꯤꯔꯅ ꯈꯣꯠꯇꯅ ꯇꯧꯗꯅ ꯈꯣꯠꯇꯅ ꯇꯧꯕ ꯑꯣꯏꯗꯤ ꯐꯕ ꯑꯩꯈꯣꯏꯅ ꯐꯠꯇꯕ ꯁꯨꯝꯕ ꯍꯥꯏꯗꯤ ꯑꯦꯝ ꯑꯦꯜ ꯑꯦ ꯁꯨꯝꯕꯁꯤꯗꯤ ꯑꯩꯈꯣꯏ ꯌꯥꯝ ꯍꯥꯏꯅꯗꯦꯕ ꯍꯥꯏꯗꯤ ꯃꯃ ꯑꯩꯈꯣꯏꯅ ꯈꯜꯂꯤꯁꯤꯅ ꯍꯧꯖꯤꯛ ꯑꯅꯧꯕ ꯊꯣꯛꯄꯁꯤꯡꯗꯒꯤ ꯍꯥꯏꯗꯤ ꯌꯦꯡꯉꯒ ꯑꯐꯕ ꯃꯤꯔꯦꯞ ꯑꯃ ꯈꯜꯂꯒ ꯍꯥꯏꯗꯤ ꯊꯥꯗꯁꯤꯔ ꯍꯥꯏꯅ ꯃꯌꯥꯝ ꯑꯩꯈꯣꯏ ꯏꯃꯥꯟꯅꯕ ꯑꯣꯏꯔꯁꯨ ꯏꯃꯥꯟꯅꯕ ꯃꯌꯥꯝ ꯑꯗꯒꯤ ꯑꯍꯟ ꯈꯔ ꯑꯩꯈꯣꯏꯗ ꯈꯤꯇꯪ ꯁꯤꯅꯤꯌꯔ ꯑꯣꯏꯕ ꯃꯣꯏ ꯃꯌꯥꯝꯁꯦ ꯈꯟꯅꯔꯒ ꯑꯩꯈꯣꯏꯁꯦ ꯈꯜꯂꯤꯕ ꯍꯥꯏꯗꯤ ꯑꯐꯕ ꯃꯤꯔꯦꯞ ꯈꯜꯂꯒ ꯑꯩꯈꯣꯏꯒꯤ ꯇꯨꯡꯒꯤ ꯃꯤꯔꯣꯟꯗ ꯍꯥꯏꯗꯤ ꯌꯥꯝꯅ ꯆꯥꯎꯈꯠꯂꯛꯇꯧꯕ ꯍꯥꯏꯗꯤ ꯑꯗꯨ ꯈꯜꯂꯤ ꯏꯌꯥꯝꯕ ꯏꯌꯥꯝꯕ ꯍꯣꯏꯗꯤ ꯀꯃꯥꯏꯅ ꯇꯧꯔꯤꯒꯦ
ꯕꯣꯠꯁꯦ ꯅꯪ ꯍꯥꯏꯗꯣ ꯑꯗꯨ ꯆꯞ ꯃꯥꯟꯅꯩ ꯑꯩꯅ ꯁꯨꯝ ꯅꯪ ꯋꯥ ꯉꯥꯡꯉꯤꯗꯨꯗ ꯑꯩꯅ ꯍꯥꯏꯗꯤ ꯑꯩꯒꯤ ꯑꯣꯏꯕ ꯃꯣꯠ ꯈꯔꯁꯨ ꯑꯗꯨꯝ ꯍꯥꯏꯒꯦꯕ ꯅꯪ ꯍꯥꯏꯗꯣ ꯆꯨꯝꯃꯦꯕ ꯍꯧꯖꯤꯛ ꯕꯣꯠ ꯃꯌꯥ ꯌꯧꯔꯛ ꯑꯝꯅꯤꯅ ꯄꯣꯁꯇꯔ ꯀꯦꯝꯄꯦꯟ ꯍꯧꯔꯦ ꯑꯗꯒꯤ ꯍꯥꯎꯁ ꯀꯦꯝꯄꯦꯟ ꯍꯧꯔꯦ ꯑꯗꯣ ꯇꯧꯅꯔꯕ ꯉꯥꯛꯇꯅꯤ ꯑꯗꯨ ꯇꯧꯔꯒ ꯑꯩ ꯏꯔꯥꯡ ꯂꯩꯕꯒꯤ ꯈꯤꯇꯪꯗꯤ ꯅꯦꯝꯊꯕꯅꯦ ꯍꯥꯟꯅ ꯍꯥꯟꯅꯒ ꯌꯦꯡꯅꯔꯨꯔꯗꯤꯀꯣ ꯑꯥꯏ ꯒꯣ ꯅꯪꯅ ꯍꯥꯏꯕꯗꯣ ꯂꯝꯕꯤ ꯀꯣꯏꯂꯥ ꯊꯥꯕꯤꯗꯦ ꯑꯃ ꯇꯧꯕꯤꯗꯦ ꯑꯗꯒꯤ ꯊꯕꯛ ꯏꯪꯈꯥꯡ ꯐꯖꯅ ꯇꯧꯕꯤꯗꯦ ꯍꯥꯏꯕꯒꯤ ꯄꯥꯝꯗꯦ ꯍꯥꯏꯕꯗꯨꯅꯦꯕ ꯇꯧꯔꯤꯗꯣ
ꯎꯝ
ꯑꯩꯅ ꯍꯥꯏꯗꯧꯗꯤ ꯏꯂꯦꯛꯁꯟꯗꯣ ꯐꯖꯅ ꯅꯪ
ꯎꯝ ꯆꯠꯂꯦ ꯌꯥꯝꯕ
ꯅꯪꯒꯤ ꯔꯥꯏꯠ ꯇꯣ ꯐꯖꯅ ꯃꯇꯥꯡ ꯆꯥꯅ ꯅꯤꯌꯣꯝ ꯆꯨꯝꯅ ꯐꯖꯕ ꯑꯩꯈꯣꯏ ꯑꯐꯕ ꯀꯦꯟꯗꯤꯗꯦꯠ ꯈꯟꯗꯅ ꯂꯥꯏꯔꯤꯛ ꯂꯥꯏꯁꯨ ꯍꯩꯕ ꯄꯩꯁꯥ ꯊꯥꯗꯕꯀꯣ ꯃꯅꯤ ꯄꯥꯎꯋꯔ ꯃꯁꯜ ꯄꯥꯎꯋꯔ ꯇꯧꯗꯕ ꯀꯦꯟꯗꯤꯗꯦꯠ ꯈꯟꯗꯅ ꯑꯗꯨꯗ ꯑꯣꯏꯅ ꯄꯤꯅꯕ ꯇꯧꯁꯦ ꯑꯗꯨꯗ ꯅꯪꯅ ꯍꯥꯟꯅ ꯗꯧꯅ ꯑꯗꯨꯝ ꯍꯥꯝꯃꯨ ꯍꯥꯝꯃꯨ ꯑꯥ ꯄꯩꯁꯥ ꯌꯥꯝ ꯄꯥꯏꯕ ꯄꯩꯁꯥ ꯌꯥꯝ ꯅꯪꯉꯣꯟꯗ ꯄꯩꯁꯥ ꯌꯥꯝ ꯄꯤꯕ ꯄꯩꯁꯥ ꯌꯥꯝ ꯌꯦꯟꯕ ꯀꯦꯟꯗꯤꯗꯦꯠ ꯈꯜꯂꯒ ꯕꯣꯠ ꯄꯤꯔꯨꯔꯗꯤꯀꯣ ꯅꯪꯅ ꯀꯣꯏꯂꯥ ꯊꯗꯕꯗꯣ ꯑꯗꯨꯝ ꯊꯥꯔꯛꯑꯣꯢ ꯅꯪꯉꯣꯟꯗ ꯅꯪ ꯆꯥꯛꯊꯨꯡ ꯗꯨꯝ ꯃꯠ ꯂꯩꯔꯗꯧꯅꯦꯕ ꯑꯗꯨꯅ ꯗꯦꯃꯣꯀ꯭ꯔꯦꯁꯤꯒꯤ ꯐꯖꯕꯁꯨ ꯐꯖꯕ ꯆꯥꯟꯁ ꯑꯃ ꯂꯥꯛꯏꯉꯩꯁꯤꯗ ꯅꯪꯒꯤꯁꯨ ꯅꯪꯒꯤ ꯑꯣꯏꯕ ꯑꯩ ꯁꯤꯕꯧ ꯉꯝꯃꯤ ꯅꯪ ꯑꯦꯝ ꯑꯦꯜ ꯑꯦꯗꯨꯗ ꯅꯪꯅ ꯋꯥ ꯑꯃ ꯉꯥꯡꯉꯨꯕꯗꯤ ꯉꯝꯕ ꯅꯠꯇꯦꯕ ꯑꯦꯝ ꯑꯦꯜ ꯑꯦ ꯀꯩꯅꯣ ꯇꯧꯕ ꯉꯝꯗꯅ ꯃꯥꯉꯣꯟꯗ ꯅꯪꯅ ꯚꯣꯠ ꯄꯤꯗꯕꯗꯨꯗꯤ ꯅꯪ ꯉꯝꯃꯤ ꯅꯠꯇ꯭ꯔ ꯍꯧꯖꯤꯛ ꯑꯣꯏꯅ ꯅꯪꯒꯤ ꯔꯥꯏꯠꯅꯦꯕ ꯃꯇꯥꯡ ꯆꯥꯅ ꯁꯤꯖꯤꯟꯅꯍꯧꯔꯣ ꯍꯟꯗꯛ ꯍꯟꯗꯛꯀꯤ ꯃꯇꯥꯡꯁꯦ ꯂꯥꯛꯏꯉꯩꯁꯤꯗꯀꯣ ꯑꯥ ꯐꯖꯅ ꯑꯐꯥꯕ ꯀꯦꯟꯗꯤꯗꯦꯠ ꯈꯟꯅꯕ ꯇꯧꯋꯣ
ꯆꯨꯝꯃꯦ ꯏꯌꯥꯝꯕ ꯍꯧꯖꯤꯛꯀꯥꯟꯁꯤꯗꯤ ꯐꯤꯔꯥꯟ ꯊꯦꯠꯄ ꯑꯗꯩ ꯀꯦꯝꯄꯦꯟ ꯄꯣꯁꯇꯔ ꯀꯦꯝꯄꯦꯟ ꯂꯥꯛꯏꯁꯤꯡꯁꯤꯁꯨ ꯆꯞ ꯃꯥꯟꯅꯩ ꯍꯥꯏꯗꯤ ꯊꯦꯠꯆꯜꯂꯒ ꯄꯩꯁꯥ ꯄꯤꯒꯦ ꯈꯣꯠꯀꯦ ꯑꯈꯣꯏꯗ ꯌꯥꯝ ꯍꯥꯏꯔꯛꯑꯦ ꯑꯈꯣꯏ ꯏꯃꯨꯡꯒꯤ ꯃꯤ ꯇꯔꯦꯠ ꯅꯤꯄꯥꯜ ꯅꯤꯄꯥꯜ ꯂꯩꯕꯗꯨꯝ ꯑꯗꯨꯃꯥꯏꯅ ꯍꯥꯏ ꯑꯗꯣ ꯂꯤꯁꯤꯡ ꯇꯔꯦꯠ ꯅꯤꯄꯥꯜ ꯄꯤꯒꯦ ꯑꯗꯨ ꯇꯧꯒꯦ ꯍꯥꯢ ꯈꯣꯏꯅ ꯑꯗꯣ ꯄꯩꯁꯥ ꯄꯥꯝꯗꯦ ꯑꯗꯨꯝꯕꯗꯨ ꯍꯧꯖꯤꯛ ꯆꯠꯅꯗ꯭ꯔꯦ ꯈꯣꯠꯇ꯭ꯔꯦ ꯍꯧꯖꯤꯛ ꯍꯧꯖꯤꯛ ꯑꯈꯣꯏꯅ ꯇꯧꯔꯤꯁꯤ ꯍꯥꯏꯗꯤ ꯄꯩꯁꯥ ꯄꯤꯗꯕꯁꯦ ꯅꯦꯕ ꯊꯤꯔꯤꯁꯤ ꯏꯌꯥꯝꯕꯅ ꯍꯥꯏꯔꯁꯨ ꯍꯥꯏꯔꯦꯗꯅ ꯍꯥꯏꯗꯤ ꯄꯩꯁꯥꯗꯤ ꯄꯤꯕ ꯈꯣꯠꯄꯁꯦ ꯑꯗꯨꯒꯗꯤ ꯑꯩꯈꯣꯏꯒꯤ ꯂꯝꯕꯤ ꯁꯣꯔꯣꯛ ꯑꯗꯒꯤ ꯇꯨꯔꯦꯟ ꯅꯤꯄꯥꯟꯒꯤ ꯑꯝꯇ ꯁꯦꯝꯃꯛꯑꯣꯢꯕ ꯁꯨꯃꯥꯏ ꯗꯨꯝ ꯃꯃꯥꯡꯗꯩ ꯑꯗꯨꯝ ꯇꯧ ꯂꯥꯛꯑꯕꯅꯦꯕ ꯑꯩꯁꯨ ꯑꯈꯣꯏꯁꯨ ꯈꯪꯉꯦꯕ ꯑꯗꯨꯅ ꯈꯣꯢ ꯃꯥ ꯈꯣꯢ ꯕꯥꯍꯣꯏꯁꯨ ꯒꯤꯌꯥꯟ ꯇꯥꯗꯦ ꯍꯥꯏꯗꯤ ꯃꯣꯏꯗꯤ ꯑꯗꯨꯝ ꯃꯃꯥꯡꯗꯩ ꯑꯍꯟ ꯑꯍꯟ ꯑꯣꯏꯕꯅꯤꯅ ꯃꯃꯥꯡꯗꯩ ꯃꯣꯏ ꯑꯗꯨꯝ ꯁꯤꯒꯤ ꯆꯠꯅꯕꯤꯖꯤꯗ ꯑꯗꯨꯝ ꯆꯠꯂꯦꯕ ꯑꯗꯨ ꯆꯠꯇꯅꯕ ꯑꯩꯅꯖꯨ ꯀꯟꯅꯖꯨ ꯍꯥꯏꯅ ꯍꯥꯏꯌꯦ ꯑꯗꯣ ꯑꯥ ꯍꯥꯏꯕꯗꯤ ꯍꯥꯏꯐꯦꯠ ꯑꯗꯨꯝ ꯉꯥꯡꯅꯩ ꯑꯗꯣ ꯏꯟꯗꯤ ꯏꯟꯒꯦꯗꯤ ꯍꯥꯏ ꯑꯗꯣ ꯈꯪꯗꯦ ꯑꯗꯣ ꯍꯧꯖꯤꯛꯀꯥꯟꯖꯦ ꯑꯩꯗꯤ ꯀꯔꯞꯁꯟꯁꯧ ꯄꯥꯝꯗꯤ ꯄꯥꯝꯗꯦ ꯍꯥꯏꯗꯤ ꯄꯩꯁꯥ ꯄꯤꯕ ꯍꯣꯏꯕ ꯊꯥꯗꯁꯦ ꯍꯥꯢꯇꯥꯔꯗꯤ ꯊꯥꯗꯔꯔꯣꯏ ꯍꯥꯢꯗꯤ ꯅꯣꯏꯗꯤ
ꯅꯪꯅ ꯍꯥꯏꯗꯣ ꯅꯣꯢ ꯅꯪꯅ ꯅꯣꯢ ꯃꯥꯥ ꯍꯣꯢꯗ ꯄꯩꯁꯥ ꯄꯤꯕꯩ ꯋꯥꯔꯤꯗ ꯍꯥꯏꯗꯣ ꯈ꯭ꯋꯥꯏ ꯐꯖꯕ ꯋꯥꯔꯤꯅꯦꯕ ꯅꯪ ꯊꯕꯛ ꯐꯪꯗꯕ ꯍꯥꯢꯖꯦ ꯅꯪꯅ ꯕꯣꯠꯇꯨꯗ ꯄꯩꯁꯥ ꯅꯣꯢ ꯃꯥꯅ ꯄꯩꯁꯥ ꯃꯌꯥꯝ ꯂꯧꯔꯨꯔꯕ ꯅꯣꯢꯒꯤ ꯏꯃꯨꯡꯗ ꯃꯤ ꯇꯔꯦꯠ ꯂꯩꯕꯒꯤ ꯂꯨꯄꯥ ꯂꯤꯁꯤꯡ ꯇꯔꯦꯠ ꯄꯤꯒꯦ ꯄꯣꯁꯇꯔ ꯊꯦꯠꯀꯦ ꯍꯥꯢꯗꯨꯗ ꯂꯤꯁꯤꯡ ꯇꯔꯦꯠꯇꯣ ꯂꯧꯔ ꯄꯣ ꯊꯦꯠꯍꯜꯂꯕ ꯅꯪꯒꯤ ꯄꯩꯁꯥ ꯅꯪ ꯂꯧꯖꯔꯒ ꯅꯪꯅ ꯄꯣꯁꯇꯔꯗꯣ ꯊꯦꯠꯍꯜꯂꯗꯤ ꯍꯌꯦꯡ ꯅꯪꯉꯣꯟꯗꯒꯤ ꯂꯧꯈꯠꯈꯤꯕ ꯂꯤꯁꯤꯡ ꯇꯔꯦꯠꯇꯨꯒꯤ ꯃꯥꯅ ꯁꯦꯟꯗꯣꯢ ꯁꯦꯂꯦꯞ ꯌꯥꯎꯔꯒ ꯂꯤꯁꯤꯡ ꯀꯌꯥꯅꯣ ꯂꯧꯈꯠꯈꯤꯗꯣꯢꯁꯦ ꯑꯗꯨꯒꯤ ꯗꯕꯜ ꯇꯥꯏꯝ ꯂꯧꯈꯠꯈꯤꯗꯣꯢꯅꯦꯕ ꯗꯤ ꯅꯪ ꯊꯕꯛ ꯐꯪꯉꯔꯣꯏ ꯅꯪ ꯑꯟ ꯑꯦꯝꯄ꯭ꯂꯣꯢꯃꯦꯟꯗ ꯗꯨꯝ ꯆꯪꯉꯛꯑꯅꯤ ꯅꯪ ꯍꯌꯦꯡ ꯑꯦꯝ ꯑꯦꯜ ꯑꯦ ꯊꯕꯛ ꯍꯥꯞꯀꯦ ꯆꯠꯂꯨꯕꯗ ꯂꯤꯁꯤꯡ ꯑꯩꯉꯣꯟꯗ ꯚꯣꯠ ꯄꯤꯌꯨ ꯅꯪ ꯀꯩꯅꯣ ꯇꯧꯕꯤꯌꯣꯗꯤ ꯍꯥꯢꯔꯣꯢꯕ ꯂꯨꯄꯥ ꯂꯥꯛ ꯑꯗꯨꯛ ꯄꯨꯔꯛꯑꯣ ꯄꯩꯁꯥ ꯑꯗꯨ ꯄꯣꯔꯛꯑꯣ ꯑꯗꯨꯗꯨ ꯅꯪ ꯊꯕꯛ ꯍꯥꯄꯤꯗꯣꯏꯅꯦ ꯍꯥꯏꯔꯛꯇꯣꯏꯅꯦꯕ ꯑꯗꯨ ꯐꯖꯕ ꯅꯪ ꯅꯁꯥꯒꯤ ꯀꯩꯅꯣ ꯑꯣꯏꯕ ꯅꯪ ꯀ꯭ꯋꯥꯂꯤꯐꯥꯏ ꯑꯣꯏꯗꯅ ꯅꯪ ꯊꯕꯛ ꯇꯧꯕ ꯌꯥꯕꯒꯤ ꯅꯪꯉꯣꯟꯗ ꯔꯥꯏꯠ ꯃꯤꯉꯣꯟꯗꯒꯤ ꯃꯠꯄꯤꯔꯒ ꯑꯇꯣꯞꯄ ꯃꯤ ꯄꯩꯁꯥ ꯌꯥꯝ ꯄꯤꯕ ꯃꯤꯗ ꯍꯥꯞꯈꯤꯕ ꯌꯥꯕꯒꯤ ꯆꯥꯟꯁ ꯂꯩꯇ꯭ꯔꯣ꯫ ꯑꯗꯨꯅ ꯏꯂꯦꯛꯁꯟꯗ ꯄꯩꯁꯥ ꯂꯧꯍꯧꯗꯕ ꯄꯩꯁꯥ ꯂꯧꯗ ꯇꯥꯔꯗꯤ ꯍꯌꯦꯡ ꯀꯣꯟꯅ ꯃꯣꯏꯖꯨ ꯁꯦꯟꯗꯣꯡ ꯊꯤꯔꯛꯔꯣꯏꯕ ꯇꯣꯂꯣꯞ ꯑꯃ ꯑꯦꯝ ꯑꯦꯜ ꯑꯦ ꯑꯃ ꯆꯥꯔꯤ ꯇꯣꯂꯣꯞꯁꯦ ꯂꯨꯄꯥ ꯂꯥꯈ ꯑꯃꯛ ꯈꯥꯏ ꯆꯥꯔꯤꯅꯤ ꯂꯨꯄꯥ ꯂꯥꯛꯑꯝ ꯃꯈꯥꯏ ꯆꯥꯕ ꯇꯣꯂꯣꯞꯇꯨꯅ ꯏꯅꯐ ꯑꯣꯏꯔꯝꯅꯤ ꯃꯣꯏꯗꯀꯣ ꯑꯗꯨꯅ ꯈ ꯔ ꯉꯟ ꯃꯣꯏꯅ ꯚꯣꯠꯇ ꯂꯨꯄꯥ ꯀꯔꯣ ꯑꯃꯅꯤ ꯊꯥꯗꯧꯔꯦꯟ ꯈꯜꯂꯣ ꯀꯔꯣ ꯑꯃꯅꯤꯗꯨꯒꯤ ꯋꯤꯠ ꯄꯣꯐꯤꯠꯅꯦ ꯃꯣꯏꯅ ꯂꯧꯈꯠꯅꯕ ꯍꯣꯠꯅꯔꯝꯇꯣꯏꯗꯣ꯫ ꯃꯣꯏ ꯁꯦꯟꯗꯣꯡꯅꯦ ꯃꯊꯪ ꯚꫭꯠꯀꯤ ꯄꯩꯁꯥ ꯑꯣꯟꯅꯕ ꯍꯥꯏꯔꯛ ꯍꯥꯏꯔꯛꯇꯨꯏꯅꯤ ꯃꯊꯪ ꯕꯨꯠ ꯋꯥꯈꯟꯗꫭ ꯂꯩꯍꯟꯗꯕ ꯍꯥꯏꯇꯥꯔꯦ ꯄꯩꯁꯥꯗꯣ ꯑꯩ ꯂꯧꯍꯧꯗ ꯇꯥꯔꯗꯤ ꯑꯦ ꯑꯩ ꯄꯩꯁꯥ ꯆꯪꯒꯤꯝꯁꯨ ꯅꯠꯇꯦ꯫ ꯄ꯭ꯔꯖꯥꯁꯤꯒꯤ ꯈꯔ ꯇꯧꯒꯦ ꯈꯣꯠꯀꯦ ꯂꯩꯔꯦꯛ ꯂꯦ ꯁꯦꯡꯅ ꯍꯥꯏꯔꯗꯤ ꯂꯦꯔꯦꯛ ꯂꯩꯁꯨ ꯂꯩ ꯍꯩꯕ ꯃꯤ ꯌꯦꯡꯒꯗꯕꯅꯤꯀꯣ꯫ ꯂꯩꯔꯤꯛ ꯍꯩꯕ ꯋꯥꯀꯠꯄ ꯉꯝꯕ ꯃꯤꯔꯛ ꯊꯣꯛꯄ ꯃꯤ ꯃꯤꯔꯛ ꯇꯤꯟꯕ ꯍꯥꯏꯇꯥꯔꯦ꯫
ꯎꯝ ꯍꯣꯢ ꯆꯨꯝꯃꯤ ꯏꯌꯥꯝꯕ ꯍꯥꯢꯗꯤ ꯍꯧꯖꯤꯛꯀꯥꯟꯖꯤ ꯑꯗꯨꯝꯕ ꯑꯣꯏꯅ ꯈꯜꯕꯅ ꯐꯔꯦ ꯍꯧꯖꯤꯛꯇꯤꯌꯥꯟꯗꯤ ꯎꯝ ꯄꯩꯁꯥ ꯏꯟꯒꯥꯡ ꯑ ꯄꯩꯁꯥ ꯊꯥꯗꯗꯕꯒꯤ ꯆꯥꯡꯁꯦ ꯍꯥꯏꯗꯤ ꯇꯣꯛꯍꯟꯕ ꯑꯗꯨꯒ ꯇꯣꯛꯍꯜꯂ ꯃꯇꯨꯡꯗ ꯑꯩꯈꯣꯏꯖꯤ ꯑꯩꯈꯣꯏꯅ ꯑꯃꯨꯛ ꯃꯣꯏꯒꯤ ꯃꯃꯥꯡꯒꯤ ꯃꯊꯪꯒꯤ ꯏꯂꯦꯛꯁꯟꯒꯤ ꯄꯩꯁꯥ ꯊꯥꯗꯅꯕ ꯂꯩꯍꯟꯗꯕ ꯑꯗꯨꯒ ꯃꯣꯏ ꯃꯥꯏꯅ ꯐꯪꯖꯔꯤꯕ ꯇꯣꯂꯣꯞꯇꯨꯅ ꯑꯃꯨꯛ ꯑꯥ ꯑꯩꯈꯣꯏꯖꯤꯅ ꯑꯃꯨꯛ ꯁꯦꯝꯗꯅ ꯈꯣꯠꯇꯅ ꯃꯊꯪꯒꯤ ꯆꯥꯎ ꯍꯣꯠꯅꯕꯧ ꯍꯣꯠꯅꯕ ꯑꯗꯨꯒꯤ ꯑꯗꯨꯒꯤ ꯊꯧꯗꯥꯡꯗꯨ ꯌꯥꯝꯅ ꯍꯥꯏꯗꯤ ꯌꯥꯝ ꯆꯨꯝꯃꯦ ꯑꯗꯨꯗꯣ ꯇꯧꯍꯟ ꯇꯧꯍꯜꯂꯣꯏꯖꯦꯅ ꯈꯜꯂꯦ ꯅꯥꯕ ꯑꯩꯅꯁꯨ ꯏꯃꯥꯟꯅꯕ ꯈꯪꯗꯕ ꯃꯌꯥꯝꯗꯨꯖꯨ ꯅꯨꯅ ꯍꯥꯏꯔꯒꯦꯅ ꯅꯅ ꯈꯪꯍꯜꯂꯒꯦ ꯇꯝꯑꯒꯤꯅꫭꯅꯦ ꯌꯥꯝꯕ꯫
ꯍꫭꯏ ꯍꫭꯏ ꯐꯩ ꯑꯗꯨ ꯀꯦꯝꯄꯦꯟꯗꯣ ꯑꯝꯇꯪ ꯇꯧꯕ ꯑꯗꯩ ꯅꯪ ꯋꯥꯆꯞꯀꯤ ꯏꯁ꯭ꯇꯦꯇꯁ ꯊꯝꯕ ꯑꯣꯏꯒꯦꯔꯥ ꯑꯃꯥ ꯑꯣꯏꯒꯦꯔꯥ ꯍꯟꯗꯛꯇꯤ ꯕꯣꯠꯇ ꯄꯩꯁꯥ ꯂꯧꯒꯨꯝꯖꯤ꯫ ꯅꯪ ꯀꯩꯅꯣ ꯇꯥꯕ ꯃꯩꯔꯣꯟ ꯀꯥꯏꯟ ꯇꯥꯕ꯭ꯔꯣ ꯃꯅꯤꯄꯨꯔ ꯌꯨꯠ ꯂꯤꯛ ꯀꯥꯏꯅ ꯑꯝ ꯂꯩꯕꯅꯤ ꯄꯥꯔꯇꯤ ꯈꯔ ꯑꯩꯟ ꯁꯨꯝ
ꯇꯥꯏꯌꯦ ꯏꯌꯥꯝꯕ ꯑꯥ꯫
ꯑ ꯑꯣꯇꯣꯗꯕꯨ ꯑꯣꯏꯒꯦꯔ ꯑꯗꯨꯝ ꯄꯥꯕ꯭ꯂꯤꯛ ꯄꯦꯁꯦꯟꯖꯔꯁꯦ ꯑꯌꯥꯝ ꯃꯣꯏ ꯊꯦꯂꯤꯔꯦ꯫ ꯃꯥꯏ ꯚꯣꯠꯇ ꯄꯩꯁꯥ ꯖꯤ ꯑꯐꯕ ꯃꯤꯈꯟ ꯈꯟꯁꯤ ꯑꯗꯨ ꯇꯧꯖꯦꯅ ꯑꯗꯨꯁ ꯌꯥꯝ ꯊꯤ ꯐꯖꯩ ꯃꯣꯏ ꯇꯧꯔꯤ ꯕ꯭ꯋꯥ꯫ ꯑꯈꫭꯏꯁꯨ ꯁꯞ ꯕꯣꯠ ꯇꯧꯒꯗꯝꯅꯦ ꯑꯩꯈꯣꯏꯒꯤ ꯑꯣꯏꯅ ꯈꯟ ꯅꯪꯃꯛꯇ ꯇꯧꯕ ꯑꯩꯒꯤ ꯇꯧꯕ ꯑꯣꯏꯅ
ꯗꯣ ꯆꯠꯂꯦ ꯍꯥꯏꯋꯥꯅꯤ ꯏꯌꯥꯝꯕ ꯍꯦꯛ ꯇꯥ ꯃꯣꯏꯖꯦ ꯍꯦꯛꯇ ꯏꯜꯂꯛꯇꯦꯅꯦ ꯍꯥꯏꯗꯤ ꯆꯠꯂꯦ ꯍꯥꯏꯋꯥꯅꯤ ꯂꯥꯎꯑꯦ ꯍꯥꯏꯋꯥꯅꯤ ꯎꯝ ꯇꯥꯁꯤꯟꯅꯗ ꯈꯗꯩ ꯑꯩ ꯃꯃꯥꯡꯉꯩꯒꯤ ꯑꯍꯟꯁꯤꯡꯖꯦ ꯍꯥꯏꯗꯤ ꯄꯥꯛ ꯆꯠꯂꯨ ꯌꯥꯗꯦꯅꯦ ꯏꯌꯥꯝꯕ ꯑꯗꯨꯝꯕꯗꯨ꯫
ꯍꯧ ꯍꯧꯔꯛꯄꯗꯗꯤ ꯀꯣ ꯃꯤ ꯈꯨꯗꯤꯡꯃꯛꯁꯦꯅ ꯍꯥꯏꯗꯤ ꯆꯨꯝꯗꯨꯏꯅꯦꯕ ꯅꯪꯖꯨ ꯉꯥꯏꯔꯦ ꯑꯩꯁꯨ ꯉꯥꯏ ꯍꯧꯔꯛꯄꯗꯗꯤ ꯑꯁ ꯑꯣꯏꯔꯣꯏꯗꯧ ꯊꯕꯛꯅꯤ ꯈꯟꯅꯤꯕ꯫ ꯑꯗꯨ ꯊꯕꯛꯇꯣ ꯏꯁ꯭ꯇꯦꯟ ꯇꯧ ꯂꯩꯕ ꯉꯝꯕ ꯀꯨꯏꯅ ꯍꯣꯜ ꯇꯧ ꯂꯩ ꯉꯝꯕ꯫ ꯑꯐꯕ ꯊꯕꯛ ꯁꯨꯝ ꯇꯧꯔꯛꯑꯗꯤ ꯃꯣꯏꯅ ꯇꯧꯔꯤ ꯆꯨꯝꯃꯤꯅꯥꯅ ꯑꯍꯟꯒꯩꯖꯤ ꯎꯝ ꯏꯜꯂꯛꯀꯅꯤꯕ꯫ ꯍꯧꯖꯤꯛꯀꯤ ꯍꯧ ꯀꯤ ꯑꯍꯪꯉꯩꯖꯤ ꯊꯥꯏꯅꯗꯧꯅꯁꯨ ꯇꯧꯗ꯭ꯔꯅꯦ ꯁꯦꯝꯗꯣꯛꯄꯗ ꯈꯔ ꯌꯥꯕꯩ ꯃꯇꯝꯒꯨꯝꯅꯤ ꯚꯣꯠ ꯊꯥꯗꯔꯝꯗꯥꯏꯖꯦ ꯑꯩꯈꯣꯏꯒꯤꯗꯤ ꯈꯣꯏ ꯏꯃꯨꯡꯒꯤ ꯑꯍꯜ ꯂꯃꯟ ꯍꯥꯏꯇꯥꯔꯦ ꯃꯃꯥꯡꯀꯤ ꯑꯦꯞꯂꯦꯛꯁꯟꯒꯤꯗꫭ꯫ ꯀꯅꯥꯗ ꯕꯣꯠ ꯊꯥꯗꯁꯤ ꯕꯤ ꯖꯦ ꯄꯤ ꯗ ꯊꯥꯗꯖꯤ ꯑꯦꯝ ꯀꯪꯒ꯭ꯔꯦꯁꯇ ꯊꯥꯗꯖꯤ ꯑꯗꯨꯗ ꯊꯥꯗꯖꯦ ꯍꯥꯏ ꯍꯥꯏꯗꯦꯕ꯫ ꯇꯥ ꯍꯪꯉꯛꯑꯦꯕ ꯀꯅꯥꯗ ꯎꯅꯣ ꯏꯕꯨꯡꯉꯣꯅ ꯑꯩꯉꯣꯟꯗ ꯀꯧꯁꯤꯜꯂ ꯍꯪꯉꯛꯑꯦꯕ꯫ ꯑꯥꯗ ꯑꯩꯗꯤ ꯄꯣꯠꯇꯨꯗꯤ ꯑꯩꯅ ꯑꯥ ꯍꯧꯖꯤꯛꯀꯥꯟꯒꯤ ꯁꯤ ꯂꯩꯔꯤꯕ ꯁꯤꯆꯨꯋꯦꯁꯟꯁꯤꯗ ꯃꯥꯅ ꯁꯤꯅꯤ ꯃꯥꯅ ꯁꯤꯅꯤ ꯂꯣꯏ ꯈꯪꯉꯝꯃꯤꯅ ꯄꯩꯁꯥ ꯂꯧꯔꯨꯕꯩ ꯅꯠꯇꯕ ꯑꯥ ꯑꯩꯅ ꯄꯥꯝ ꯃꯌꯥꯝꯒꯤꯗꯃꯛ ꯊꯕꯛ ꯇꯧꯕ ꯃꯤꯗꯣ ꯑꯃꯥꯅꯤ ꯈꯜꯂꯒ ꯃꯣꯏ ꯑꯅꯤꯖꯤ ꯃꯅꯨꯡꯗ ꯊꯥꯗꯔꯣ ꯑꯄꯥꯝ ꯑꯃ ꯌꯦꯡꯉꯣ ꯀꯗꯧꯕ ꯃꯥꯅ ꯁꯤ ꯁꯤ ꯇꯧꯔꯁꯤꯅ ꯇꯥꯝꯄꯤꯔꯒꯥꯟꯗ ꯕꯣꯠꯇꯨ ꯀꯥꯏ ꯄꯤꯍꯜꯂꯦꯕ ꯑꯐꯕ ꯑꯐꯕ ꯀꯦꯟꯗꯤꯗꯦꯠ ꯑꯅꯤ ꯌꯥꯎ ꯇꯥꯔꯗꯤ ꯑꯅꯤꯗꯨꯏ ꯃꯅꯨꯡꯗ ꯑꯃ ꯊꯥꯗꯕꯗ ꯀꯩꯁꯨ ꯀꯥꯏꯕ ꯂꯩꯇꯦ ꯍꯦꯟꯅ ꯐꯕꯗꯣꯈꯩ ꯍꯦꯟꯅ ꯐꯕꯗꯣ ꯊꯥꯗ ꯇꯥꯔꯦ
ꯎꯝ
ꯑꯩ ꯁꯨꯝꯒꯤ ꯀꯦꯟꯗꯤꯗꯦꯠ ꯑꯩꯅ ꯁꯨꯝ ꯇꯥꯕꯗ ꯑꯗꯨꯝ ꯀ꯭ꯋꯥꯂꯤꯐꯥꯏ ꯑꯣꯏꯕ ꯂꯥꯏꯔꯤꯛ ꯂꯥꯏꯁꯨ ꯍꯩꯕ ꯃꯁꯥꯃꯛ ꯄ꯭ꯔꯣꯐꯦꯁꯔ ꯑꯣꯏꯕ ꯕꯣꯛ ꯃꯌꯥꯝ ꯌꯥꯎꯔꯤꯕ
ꯌꯥꯎꯔꯤ ꯎꯪ
ꯄꯤꯒꯗꯕꯅꯤ ꯄ꯭ꯔꯣꯐꯦꯁꯔ ꯑꯣꯏꯕ ꯃꯤꯗꯨꯗꯤ ꯂꯣꯏ ꯈꯪꯉꯕꯅꯤ ꯑꯉꯥꯡ ꯂꯣꯏꯅꯔꯛꯇꯅ ꯂꯥꯏꯔꯤꯛ ꯇꯥꯛꯇꯅ ꯂꯣꯏ ꯍꯩ ꯂꯩꯔꯕꯅꯤ ꯃꯤ ꯉꯥꯛꯇꯅꯦꯕ
ꯎꯝ
ꯑꯗꯨꯅ ꯍꯌꯦꯡ ꯄꯔꯂꯥꯌꯥꯃꯦꯟꯇ ꯋꯥ ꯉꯥꯡꯉꯛꯇꯣꯏꯅꯤ
ꯎꯝ
ꯕꯣꯠ ꯕꯣꯠꯂꯥꯢ ꯎꯝꯇ ꯀꯃꯥꯏ ꯀꯃꯥꯏ ꯇꯧꯅꯔꯤꯕ ꯕꯣꯠꯂꯥꯢ ꯆꯨꯕ ꯃꯤꯅ ꯀꯃꯥꯏ ꯎꯕ ꯅꯪꯗꯤ ꯅꯣꯏ ꯑꯗꯨꯋꯥꯏ ꯑꯅꯛꯄꯗ
ꯎꯝ ꯍꯥꯢꯗꯤ ꯑꯗꯨꯃꯥꯏ ꯍꯥꯏꯗꯤ ꯌꯥꯝ ꯂꯩꯌꯦꯕ ꯏꯃꯥꯟꯅꯕ ꯅꯠꯇꯕ ꯑꯩꯈꯣꯏ ꯏꯃꯥꯎ ꯌꯨꯠꯇꯖꯨ ꯌꯥꯝꯅ ꯂꯩꯌꯦꯕ ꯍꯥꯏꯗꯤ ꯕꯣꯠꯁꯤ ꯄꯩꯁꯥꯖꯦ ꯂꯧꯊꯣꯛꯑꯒ ꯂꯧꯊꯣꯛꯄ ꯌꯥꯕ ꯂꯧꯊꯣꯛꯑꯒ ꯍꯥꯏꯗꯤ ꯃꯣꯏꯅ ꯊꯥꯗꯅꯤꯡꯕ ꯃꯤꯗ ꯊꯥꯗꯕ ꯈꯣꯠꯄ ꯑꯩꯈꯣꯏꯒꯤ ꯕꯣꯇꯔ ꯑꯩꯈꯣꯏꯒꯤ ꯕꯇꯔ ꯔꯥꯏꯁꯁꯦ ꯃꯥꯡꯍꯟꯕ ꯌꯥꯗꯦ ꯈꯣꯠꯇꯦ ꯍꯥꯏꯕꯒꯤ ꯋꯥꯈꯜ ꯑꯃ ꯍꯧꯖꯤꯛꯀꯥꯟꯁꯤꯖꯤ ꯀꯟꯅ ꯂꯩꯈꯠꯂꯤꯢꯕ ꯍꯥꯏꯗꯤ ꯄꯩꯁꯥꯥꯁꯦ ꯂꯧꯊꯣꯛꯑꯒ ꯑꯩꯈꯣꯏ ꯁꯤꯅꯊꯣꯛꯎꯔꯒ ꯑꯩꯈꯣꯏꯅ ꯇꯧꯅꯤꯡꯕ ꯑꯃ ꯇꯧꯍꯧꯔꯒ ꯉꯥꯎꯍꯧꯔꯒ ꯑꯗꯨꯒ ꯍꯌꯦꯡꯋꯥꯏ ꯇꯧꯔꯀꯥꯟꯗꯅ ꯃꯤ ꯑꯇꯣꯞꯄꯗ ꯊꯥꯗꯕ ꯈꯣꯠꯄ ꯍꯥꯏꯗꯤ ꯁꯤ ꯀꯃꯥꯏꯅ ꯇꯧꯖꯥꯠꯅꯣ ꯈꯪꯗꯦ ꯌꯥꯝꯕ ꯍꯥꯏꯐꯦꯠ ꯍꯥꯏꯕꯤꯔꯛꯑꯣꯅꯦ
ꯅꯪꯉꯣꯟꯗꯒꯤ ꯃꯥꯅ ꯂꯨꯄꯥ ꯂꯤꯁꯤꯡ ꯂꯤꯁꯤꯡ ꯑꯅꯤ ꯌꯦꯂꯛꯄꯗꯣ ꯂꯤꯁꯤꯡ ꯑꯅꯤꯗꯨꯒꯤ ꯁꯦꯟꯗꯣꯏ ꯆꯦꯔꯦꯞ ꯂꯧꯔꯒ ꯍꯌꯦꯡ ꯂꯤꯁꯤꯡ ꯇꯔꯥ ꯀꯨꯟ ꯀꯨꯟꯊ꯭ꯔꯥ ꯅꯪꯉꯣꯟꯗꯒꯤ ꯃꯠ ꯔꯥꯏꯠꯁꯦ ꯑꯥ ꯀꯦꯟꯗꯤꯗꯦꯠ ꯀꯦꯟꯗꯤꯗꯦꯠ ꯑꯃꯅ ꯃꯤ ꯑꯃꯗꯒꯤ ꯂꯤꯁꯤꯡ ꯇꯔꯥ ꯇꯔꯥ ꯃꯥꯅ ꯅꯪꯉꯣꯟꯗꯒꯤ ꯂꯧꯈꯠꯂꯛ ꯇꯥꯔꯗꯤ
ꯎꯝ ꯑꯗꯨ ꯈꯪꯗꯦ ꯁꯨꯃꯥꯏꯅ ꯂꯩꯅꯩꯌꯦ ꯍꯥꯏꯗꯤꯑꯥ ꯅꯍꯥ ꯑꯌꯥꯝꯕꯅ ꯁꯨꯃꯥꯏꯅ ꯂꯩ ꯍꯥꯏꯗꯤ ꯏꯃꯥꯟꯅꯕ ꯑꯇꯣꯞꯄ ꯑꯗꯨ ꯁꯨꯃꯥꯏꯅ ꯍꯦꯛꯇ ꯕꯣꯠꯀꯤ ꯃꯇꯥꯡꯗ ꯍꯦꯛ ꯍꯥꯏꯊꯧꯗꯣꯛꯎꯁꯤ ꯁꯨꯃꯥꯏꯅ ꯍꯥꯏꯔꯒ ꯍꯦꯛꯇ ꯍꯥꯏꯔꯛꯄ ꯑꯗꯨ ꯍꯟꯗꯛꯇꯤ ꯢꯌꯥꯝꯕꯅ ꯍꯥꯏꯕꯗꯨ ꯅꯣꯏꯅ ꯑꯩꯅ ꯅꯣꯏꯅ ꯈꯪꯍꯟꯅꯕ ꯗꯤ ꯈꯤꯇꯪ ꯋꯥꯆꯞꯇ ꯑꯣꯏꯒꯦꯔꯥ ꯍꯥꯏꯗꯤ ꯐꯣꯟ ꯇꯧꯔꯒ ꯑꯣꯏꯒꯦꯔꯥ ꯍꯥꯏꯗꯤ ꯑ ꯀꯣꯂꯦꯁ ꯆꯕꯨ ꯑꯣꯏꯒꯦꯔꯥ ꯑꯗꯨꯝ ꯆꯠꯂꯒ ꯍꯥꯏꯐꯦꯠ ꯑꯗꯨꯝ ꯍꯥꯏꯔꯒꯦꯕ ꯍꯥꯏꯗꯤ ꯑꯗꯨ ꯑꯗꯨꯒꯤ ꯂꯝꯕꯤ ꯑꯐꯕ ꯂꯝꯕꯤꯗꯨ ꯆꯠꯅꯕ ꯍꯥꯏꯗꯤ ꯃꯣꯏ ꯑꯗꯨꯃꯥꯏꯅ ꯂꯧꯊꯣꯛꯑꯗꯤ ꯑꯈꯣꯏꯅ ꯍꯌꯦꯡ ꯇꯨꯡꯗ ꯌꯥꯝꯅ ꯋꯥꯔꯛꯀꯅꯤ ꯈꯣꯠꯀꯅꯤ ꯍꯥꯏꯕꯗꯨꯃꯥꯢꯅ ꯃꯤ ꯂꯣꯏ ꯈꯪꯍꯜꯂꯛꯒꯦꯕ ꯑꯩꯅ ꯑꯩꯅ ꯈꯪꯍꯟꯕ ꯌꯥꯕ ꯉꯩ ꯑ ꯑꯗꯨꯃꯥꯏꯅ ꯇꯧꯔꯒꯦ ꯢꯌꯥꯝꯕ ꯎꯝ
ꯌꯦꯡꯉꯣ ꯑꯗꯨꯃꯥꯏꯅ ꯑꯐꯕ ꯀꯦꯟꯗꯤꯗꯦꯠ ꯌꯦꯡꯉꯁꯤ ꯑꯐꯕ ꯃꯤꯈꯜ ꯇꯧꯔꯅꯕ ꯐ꯭ꯔꯤ ꯑꯦꯟ ꯐꯤꯑꯥꯔ ꯑꯦꯂꯦꯛꯁꯟ ꯑꯣꯏꯍꯟꯕ ꯃꯁꯜ ꯄꯋꯥꯔ ꯂꯩꯍꯟꯗꯕ ꯃꯅꯤ ꯄꯋꯥꯔ ꯂꯩꯍꯟꯗꯕ ꯑꯗꯒꯤ ꯚꯣꯠꯀꯤ ꯃꯤ ꯈꯠꯅꯗꯕ ꯆꯥꯛꯆꯥ ꯍꯩꯖꯥꯅꯕ ꯇꯧꯍꯟꯗꯕ ꯑꯗꯒꯤ ꯀꯤꯗꯃꯛꯇ ꯄꯩꯁꯥ ꯌꯥꯝ ꯆꯪꯍꯟꯗꯕ ꯕꯣꯠꯇ ꯄꯩꯁꯥ ꯃꯖꯦ ꯑꯗꯨꯝ ꯑꯩꯈꯣꯏꯗ ꯑꯗꯨꯝ ꯍꯌꯦꯡ ꯀꯣꯟꯅ ꯁꯥꯏꯠ ꯏꯐꯦꯛ ꯃꯌꯥꯝ ꯂꯥꯛꯗꯧꯅꯤ ꯆꯦꯟꯕ ꯆꯣꯡꯕ ꯍꯥꯏꯗꯤ ꯑꯥ ꯕꯣꯠꯀꯤꯗꯃꯛ ꯑꯩ ꯊꯕꯛ ꯍꯥꯞꯄꯛꯀꯅꯤ ꯍꯥꯏꯅ ꯕꯣꯠ ꯆꯦꯟꯕ ꯅꯠꯇꯕ ꯑꯦ ꯑꯩ ꯊꯥꯗꯔꯤꯕ ꯕꯣꯠꯁꯦ ꯍꯌꯦꯡ ꯐꯅ ꯑꯩꯒꯤ ꯑꯐꯕ ꯊꯕꯛ ꯈꯔ ꯇꯧꯕꯤꯔꯛꯀꯅꯤ ꯈꯜꯂ ꯄꯤꯕ ꯕꯣꯠꯇꯣ ꯑꯗꯨꯅꯦꯕ ꯍꯨꯖꯤꯛ ꯀ꯭ꯋꯥꯂꯤꯇꯤ ꯂꯩꯕ ꯕꯣ ꯏꯂꯦꯛꯁꯟ ꯑꯣꯏꯍꯜꯂꯁꯦ ꯍꯟꯗꯛꯀꯤꯁꯦꯀꯣ
ꯎꯝ ꯑꯣꯏꯍꯜꯂꯖꯦ ꯌꯥꯝ
ꯑꯥ ꯑꯈꯣꯏꯕꯨ ꯋꯥꯈꯟ ꯃꯥꯟꯅꯕ ꯅꯍꯥ ꯇꯥꯔꯦ ꯅꯣꯏꯃꯥꯍꯣꯏ ꯅꯣꯏꯕꯥ ꯅꯪꯅ ꯍꯥꯏꯔꯒ ꯅꯪꯅ ꯁꯦꯝ ꯄ ꯉꯝꯕꯒꯤ ꯆꯥꯟꯁ ꯈꯔꯁꯨ ꯂꯩꯌꯦꯅ ꯑꯩ ꯅꯉꯣꯟꯗ ꯍꯥꯏꯔꯛꯏꯅꯦꯕ
ꯑꯥ ꯍꯣꯏ ꯂꯩ ꯌꯥꯝ ꯑꯗꯨꯁꯨ ꯍꯥꯏꯗꯤ ꯑꯗꯨꯝ ꯍꯥꯋꯦꯡ ꯍꯖꯤꯛꯇꯤ ꯑꯩꯅ ꯃꯃꯥꯡꯗ ꯍꯥꯟꯅ ꯇꯥꯗ꯭ꯔꯁꯨ ꯍꯟꯗꯛꯇꯤ ꯃꯃꯥꯡꯗ ꯏꯂꯦꯛꯁꯟ ꯀꯥꯒꯤꯕ ꯑꯦꯝ ꯑꯦꯜ ꯑꯦ ꯁꯤꯡꯗꯣ ꯍꯥꯏꯗꯤ ꯌꯥꯔꯛꯇ꯭ꯔꯦꯕ ꯃꯣꯏꯅ ꯄꯥꯝꯃꯤ ꯈꯜꯂꯒ ꯊꯥꯗꯒꯤꯕ ꯊꯕꯛ ꯇꯧꯕꯤꯔꯛꯇꯕ ꯄꯩꯁꯥ ꯊꯣꯛꯑꯒ ꯑꯩ ꯗꯣꯛ ꯇꯧꯕꯤꯔꯛꯇꯕꯗꯨꯅ ꯃꯔꯝ ꯑꯣꯏꯔꯀꯥꯟꯗꯗꯤ ꯃꯣꯏ ꯈꯔ ꯑꯩꯅ ꯉꯥꯡꯕ ꯁꯛꯄ ꯈꯔ ꯇꯥꯔꯛꯑꯦꯕ ꯑꯗꯨꯅ ꯍꯟꯗꯛꯇꯤ ꯑꯩꯅ ꯄꯥꯝꯕ ꯃꯣꯏꯅ ꯄꯥꯝꯕ ꯍꯥꯏꯗꯤ ꯋꯥꯈꯜ ꯆꯥꯟꯅꯕ ꯑꯃ ꯊꯤꯔꯒꯗꯤ ꯃꯤ ꯃꯤꯌꯥꯝꯒꯤ ꯃꯤꯔꯦꯞꯇ ꯍꯥꯏꯗꯤ ꯀ꯭ꯋꯥꯂꯤꯐꯥꯏ ꯑꯣꯏꯕ ꯅ ꯌꯦꯡꯕꯗ ꯇꯨꯡꯒꯤ ꯂꯝꯕꯤꯗ ꯌꯥꯝꯅ ꯀꯥꯟꯅꯔꯛꯀꯗꯧꯕ ꯑꯐꯕ ꯀ꯭ꯋꯥꯂꯤꯐꯥꯏ ꯑꯣꯏꯕ ꯑꯃ ꯊꯤꯔꯒ ꯊꯥꯗꯖꯤꯅꯗꯤ ꯍꯥꯏꯗꯤ ꯍꯥꯏꯈ꯭ꯔꯕꯅꯤ ꯑꯗꯨ ꯃꯣꯏꯁꯨ ꯍꯣꯏ ꯍꯥꯏ ꯑꯗꯨ ꯃꯣꯏ ꯍꯟꯗꯛ ꯇꯤ ꯏꯟꯗꯧ ꯃꯥꯜꯂꯦ ꯑꯩꯅ ꯉꯥꯡꯕ ꯁꯛꯄ ꯈꯔꯗꯤ ꯇꯥꯛꯂꯦ ꯃꯃꯥꯡꯗ ꯇꯧꯈꯤꯗꯨ ꯃꯌꯥꯝꯗꯨ ꯈꯜꯂꯒ ꯑꯗꯨ ꯎꯝ
ꯍꯣꯏ ꯅꯣꯏꯔꯣꯝꯒꯤ ꯂꯝꯕꯤꯗꯣ ꯌꯦꯡꯎ ꯆꯍꯤ ꯀꯌꯥ ꯁꯨꯔꯦ ꯀꯣꯏꯂꯥ ꯊꯥꯗꯕꯤ ꯂꯩꯔꯤꯗꯣ ꯀꯣꯏꯂꯥ ꯊꯥꯕꯈꯛꯅ ꯗꯤꯕ꯭ꯂꯞꯃꯦꯟꯅꯤ ꯍꯥꯏꯕꯩ ꯅꯠꯇꯕ ꯀꯣꯏꯂꯥ ꯊꯥꯕꯗꯨꯁꯨ ꯗꯤꯕ꯭ꯂꯞꯃꯦꯟꯅꯦꯕ ꯀꯦꯟꯗ꯭ꯔ ꯑꯝꯒꯤ ꯑꯣꯏꯅ ꯌꯦ ꯊꯛꯅꯕ ꯏꯁꯤꯡ ꯃꯇꯤꯛ ꯆꯥꯅ ꯄꯤꯕꯤꯕ ꯄꯤꯔꯤ ꯑꯗꯨ ꯂꯝꯕꯤ ꯊꯣꯡ ꯐꯍꯟꯕ ꯑꯗꯨꯗꯒꯤ ꯃꯤꯉꯩꯗꯣ ꯁꯦꯟꯊꯣꯛ ꯂꯝꯕꯤ ꯂꯩꯅꯕ ꯍꯣꯠꯅꯕꯤꯕ ꯑꯗꯒꯤ ꯃꯥꯅ ꯇꯧꯒꯗꯕ ꯃꯊꯧꯗꯣ ꯑꯝꯕꯧ ꯇꯧꯗꯕꯤꯅꯦꯕ ꯍꯧꯖꯤꯛ ꯃꯌꯨꯝꯗ ꯅꯨꯡꯉꯥꯏꯅ ꯃꯣꯏ ꯃꯣꯏ ꯃꯌꯨꯝꯌ ꯃꯤꯕꯤꯜꯗꯤꯡ ꯁꯥꯅꯤ ꯃꯣꯏ ꯅꯨꯡꯉꯥꯏꯕꯗ ꯑꯦꯁꯤ ꯊꯥꯔꯒ ꯃꯣꯏꯗꯤ ꯅꯨꯡꯁꯥ ꯁꯥꯕ ꯈꯪꯄꯣꯠꯇꯦ ꯑꯩꯈꯣꯏꯗꯤ ꯁꯥꯔꯤ ꯁꯥꯔꯤꯕ ꯅꯨꯡꯁꯥ ꯅꯤꯁꯥ ꯃꯌꯥꯝꯁꯤ ꯌꯦꯡꯉꯨ ꯑꯗꯒꯤ ꯑꯃꯨꯛ ꯂꯧꯁꯤꯡ ꯃꯣꯏ ꯎꯕꯤꯕ ꯅꯠꯇꯦ ꯅꯠꯇ꯭ꯔꯥ ꯀꯏꯝ ꯈꯪꯗ꯭ꯔꯕꯅꯦꯕ ꯃꯌꯥꯗ ꯑꯩꯈꯣꯏꯗꯒꯤ ꯚꯣꯠ ꯅꯝꯗꯅ ꯊꯦꯝꯃꯅꯦꯅꯦ ꯇꯧꯔꯒ ꯚꯣꯠ ꯄꯤꯅꯕ ꯀꯗꯔ ꯐꯥꯗꯔ ꯇꯧꯁꯤꯜꯂꯛꯀꯅꯤ ꯑꯗꯨꯏ ꯀꯗꯔ ꯃꯌꯥꯝꯗꯣ ꯑꯩꯈꯣꯏꯅ ꯂꯣꯏ ꯎꯒꯗꯧꯗꯨ ꯅꯣꯏ ꯃꯥꯗꯨ ꯍꯥꯏꯒꯗꯧꯅꯤ ꯑꯦ ꯃꯥ ꯇꯧꯔꯤꯖꯦ ꯀꯗꯔ ꯀꯗꯔꯖꯤ ꯌꯥꯔꯒꯨꯝꯖꯤ ꯀꯗꯔꯗꯩꯩ ꯅꯥꯊꯩꯔ ꯂꯩꯔꯖꯤꯗꯣ ꯍꯥꯏꯒꯗꯕꯅꯦ ꯅꯪ ꯑꯃ ꯐꯥꯔꯛꯄ ꯍꯥꯏꯖꯦ ꯅꯠꯇ꯭ꯔꯥ ꯅꯣꯏ ꯏꯃꯨꯡ ꯐꯔꯛꯄ ꯍꯥꯏꯖꯦ ꯁꯣꯁꯥꯏꯇꯤ ꯅꯣꯏ ꯏꯃꯨꯡꯅ ꯌꯨꯝ ꯏꯃꯨꯡ ꯃꯉꯥ
ꯍꯩ ꯆꯨꯝꯅ ꯏꯌꯥꯝꯕꯅ ꯍꯥꯏꯈꯤꯕ ꯏꯁꯤꯡꯒꯤ ꯃꯇꯥꯡꯗꯣ ꯍꯥꯏꯗꯤ ꯃꯃꯥꯡꯗꯖꯨ ꯃꯣꯏꯅ ꯍꯥꯏꯌꯦ ꯑꯦꯝ ꯑꯦꯜ ꯑꯦꯝ ꯃꯦꯜꯂꯦꯁꯤꯡꯅ ꯍꯥꯏꯗꯤ ꯑ ꯇꯣ ꯇꯤ ꯄꯨꯁꯜꯂꯅꯤ ꯄꯨꯖꯤ ꯄꯨ ꯄꯨꯕꯤꯒꯅꯤ ꯈꯣꯠꯂꯅꯤ ꯍꯥꯏꯔꯗꯤ ꯍꯥꯏꯌꯦ ꯑꯗꯨ ꯃꯃꯥꯡꯗ ꯑꯗꯨꯝ ꯍꯥ